ꯑꯣ ꯇꯥꯏ ꯃꯔꯄ
ꯃꯔꯨꯞꯄꯨ ꯀꯩꯗ꯭ꯔꯣꯃꯤꯒꯦ
ꯑꯥ ꯃꯔꯨꯞ ꯑꯩ ꯁꯨꯝ ꯑꯉꯥꯡꯁꯤꯡꯒ ꯁꯨꯝ ꯂꯩꯔꯝꯕꯅꯤ ꯄꯣꯊꯥꯔꯒ ꯑꯉꯥꯡꯁꯤꯡ ꯑꯩꯈꯣꯏꯒꯤ ꯀꯩꯅꯣ ꯇꯧꯕꯒꯤ ꯂꯥꯏꯔꯤꯛ ꯀꯩ ꯇꯥꯛꯑꯝꯕ ꯂꯣꯏꯔꯦ ꯑꯗꯨꯗ ꯉꯥꯏꯅ ꯁꯨꯝ ꯄꯣꯊꯥꯔꯝꯕ ꯃꯣꯏꯗꯣ ꯍꯛꯆꯤꯠ ꯂꯥꯡꯕ ꯍꯥꯏꯇꯥꯔꯦ ꯃꯄꯥꯟꯗ
ꯑꯣ ꯑꯗꯨꯗꯤ ꯃꯔꯨꯞ ꯋꯥꯔꯤ ꯋꯥꯇꯥꯏ ꯋꯥꯇꯥꯏ ꯉꯥꯛꯇꯪ ꯁꯥꯡꯅ ꯌꯥꯔꯣꯏꯗ꯭ꯔꯣ
ꯑꯥ ꯌꯥꯏ ꯌꯥꯏ ꯁꯥꯁꯤ ꯌꯥꯏ ꯀꯩꯁꯨ ꯀꯥꯏꯗꯦ ꯃꯔꯨꯞ ꯑꯩꯁꯨ ꯃꯔꯛꯇ ꯐꯣꯟ ꯇꯧꯒꯦꯗ ꯈꯜꯂꯝꯕꯅꯤ
ꯋꯥꯔꯤ ꯋꯥꯇꯥꯏ ꯁꯥꯅꯗ ꯀꯏꯔꯦ ꯃꯔꯨꯞ ꯑꯁ ꯏꯁꯥ ꯏꯁꯥꯒꯤ ꯊꯕꯛ ꯁꯨꯝ ꯁꯤꯗꯩꯩ ꯁꯤꯗꯀꯣ ꯑꯃ ꯑꯃꯨꯛ ꯇꯧ ꯑꯃꯃꯨꯛ ꯑꯣ ꯄꯥꯛ ꯐꯪꯗꯔꯦ ꯉꯣ
ꯈꯪꯗꯔꯦ ꯃꯔꯨꯞ ꯑꯗꯨꯅꯤ ꯆꯨꯨꯝꯃꯤꯅꯦ ꯅꯨꯡꯗꯥꯡꯒꯨꯝꯕꯅ ꯇꯣꯏꯂꯦꯠ ꯁꯥꯟꯅ ꯐꯪꯗ꯭ꯔꯦꯕ ꯍꯣꯖꯤꯀꯟꯁꯤ
ꯎꯝ ꯎꯝ ꯍꯣꯏꯅꯦ ꯃꯔꯨꯞꯄꯨ ꯆꯥꯛ ꯆꯥꯔꯕ ꯀꯥꯃꯥꯏ ꯀꯃꯥꯏ
ꯆꯥꯛ ꯏꯁꯤꯡ ꯆꯥ ꯗꯔꯤ ꯃꯔꯨꯞ ꯈꯤꯇꯪ ꯉꯥꯛꯇꯪ ꯂꯩꯒ ꯆꯥꯒꯦꯗ ꯍꯧꯖꯤꯛ ꯁꯥꯕꯅꯤꯅꯀꯣ ꯉꯥꯟ ꯆꯥꯕꯁꯤ ꯑꯩꯅꯗꯔꯦꯅꯦ ꯍꯧꯖꯤꯛꯀꯥꯟꯁꯤ ꯑꯗꯨꯅ ꯃꯔꯨꯞꯇꯤ ꯆꯥꯔꯕ ꯀꯃꯥꯏꯅ ꯇꯧꯔꯒꯦ ꯎꯝ
ꯆꯥꯔꯦ ꯑꯩꯗꯤ ꯉꯁꯤꯗꯨ ꯆꯥꯛ ꯈꯔ ꯂꯥꯝꯃꯦꯗ ꯆꯛꯇꯨ ꯅꯨꯃꯤꯗꯥꯪ ꯋꯥꯏꯔꯝꯗꯩꯩ ꯅꯍꯥꯟꯇꯟ ꯅꯨꯄꯤꯅꯤ ꯍꯥꯏꯔꯒ
ꯑꯣ ꯄꯩꯅꯦ ꯃꯔꯨꯞ
ꯅꯨꯃꯤꯗꯥꯡ ꯋꯥꯏꯔꯝꯗ ꯑꯩꯅ ꯑꯁꯤꯕ ꯑꯁꯤꯟꯕ ꯆꯥꯅꯤꯡꯗꯅ ꯑꯩꯅ ꯍꯩꯅꯥꯁꯤꯟꯗꯨ ꯊꯣꯡ ꯉꯣꯗ ꯊꯣꯡꯍꯅꯕꯅꯦ ꯑꯗꯨꯒ ꯑꯁꯤꯟꯕ ꯑꯃ ꯇꯧꯔꯦ ꯑꯗꯨꯒ ꯁꯤꯡꯖꯨ ꯑꯃ ꯁꯨꯔꯦ ꯑꯗꯨꯒ ꯏꯔꯨꯝ ꯍꯧꯔ ꯆ ꯆꯔꯦ ꯃꯔꯨꯞ ꯍꯥꯎꯔꯦ
ꯄꯅꯤꯅ ꯃꯔꯨꯞ
ꯑꯣ ꯃꯔꯨꯞꯄꯨ ꯍꯧꯖꯤꯛꯀꯥꯟꯁꯦ ꯀꯩꯀꯩ ꯇꯧꯔ ꯍꯣꯠꯅꯔꯤ ꯀꯥꯏꯅ ꯅꯨꯡꯉꯥꯏꯔ ꯀꯃꯥꯏꯅ ꯇꯧꯔꯤꯅꯣ
ꯑꯁ ꯑꯗꯨꯝ ꯅꯨꯡꯉꯥꯏꯔꯦ ꯍꯥꯏ ꯇꯥꯔꯦ ꯑꯉꯥꯡꯁꯤꯡꯁꯨ ꯑꯃꯨꯛ ꯁꯦꯟꯅ ꯑꯗꯒꯤ ꯃꯔꯨꯞ ꯑꯩꯗꯨ ꯍꯟꯗꯛꯇ ꯑꯩꯈꯣꯏꯒꯤ ꯐꯥꯝ ꯑꯃ ꯑꯩꯈꯣꯏꯒꯤ ꯌꯦꯟꯒꯤ ꯍꯥꯏ ꯇꯥꯔꯦ ꯐꯥꯝ ꯑꯃ ꯀꯟꯅ ꯇꯧꯔꯦ ꯃꯔꯨꯞ ꯑꯗꯨ ꯑꯩꯅ ꯃꯔꯨꯞꯇꯁꯨ ꯅꯍꯥꯟ ꯍꯥꯏꯒꯦ ꯈꯜꯂꯝꯕꯅꯦ ꯑꯗꯨ ꯊꯕꯛ ꯆꯤꯟꯕꯅ ꯃꯔꯨꯞꯁꯨ ꯍꯥꯏꯕ ꯐꯪꯍꯧꯗ꯭ꯔꯦ ꯌꯦꯟꯒꯤ ꯍꯥꯏ ꯇꯥꯔꯦ ꯌꯦꯟ ꯌꯥꯝꯕ ꯅꯠꯇꯦꯗ ꯌꯦꯟ ꯈꯔ ꯍꯥꯏ ꯇꯥꯔꯦ ꯂꯤꯁꯤꯡꯃꯨꯛ ꯍꯥꯏ ꯇꯥꯔꯦ
ꯌꯦꯟ ꯀꯌꯥꯃꯨꯛ ꯂꯣꯏꯔꯤꯅꯣ ꯃꯔꯨꯞꯄꯨ
ꯌꯦꯟ ꯃꯆꯥ ꯂꯤꯁꯤꯡ ꯃꯨꯛ ꯍꯥꯏ ꯇꯥꯔꯦ
ꯑꯁ ꯌꯥꯝꯃꯤ ꯃꯔꯨ ꯑꯗꯨꯗꯤ ꯅꯪꯁꯨ ꯌꯥꯝꯗꯧꯒ ꯍꯥꯏꯖꯤꯜꯂꯦ
ꯍꯣꯏ ꯑꯁ ꯃꯤꯗꯤ ꯌꯥꯝ ꯊꯝꯅꯩꯗꯅ ꯂꯤꯁꯤꯡ ꯑꯅꯤ ꯑꯍꯨꯝꯒ ꯊꯝꯕ ꯌꯥꯎꯋꯗꯅ ꯆꯥꯎꯅ ꯁꯦꯝꯃꯒ
ꯎꯝ ꯎꯝ
ꯑꯩ ꯁꯨꯝ ꯌꯦꯡꯕꯅꯤꯗ ꯁꯨꯝ ꯈꯔ ꯀꯩꯅꯣ ꯇꯧꯒꯦꯅ ꯁꯦꯟꯒ ꯈꯤꯇꯪ ꯇꯥꯟꯒꯦꯗꯀꯣ ꯁꯤꯡꯅꯅꯕ ꯍꯥꯏꯇꯥꯔꯦ ꯀꯩꯗꯧꯅꯤ ꯍꯥꯏꯗꯤ ꯊꯕꯛ ꯍꯥꯏꯁꯦ ꯆꯞ ꯃꯥꯟꯅꯩꯗ ꯃꯤꯒꯤ ꯃꯈꯥꯗ ꯌꯥꯎꯕ ꯊꯕꯛꯇꯒꯤ ꯏꯁꯥꯅ ꯏꯁꯥꯒꯤ ꯈꯥꯗ ꯇꯧꯕꯅ ꯐꯩꯗꯅ ꯏꯁꯥꯅ ꯍꯥꯏꯗꯤ ꯀꯩꯅꯣ ꯇꯧꯔꯒ ꯑꯗꯨ ꯏꯇꯥꯎꯕ ꯀꯩꯀꯩ ꯊꯕꯛ ꯎꯝ ꯀꯩꯀꯩ ꯊꯕꯛ ꯍꯣꯠꯅꯔꯤ ꯀ ꯑ
ꯑꯩꯈꯣꯏꯒꯤ ꯍꯥꯏꯖꯕ ꯋꯥꯅꯤ ꯏꯁꯥ ꯏꯁꯥꯅ ꯑꯩꯈꯣꯏꯒꯤ ꯄꯩꯁꯥ ꯇꯥꯟꯅꯅ ꯈꯣ ꯇꯧꯕꯁꯤ ꯁꯤꯅ ꯌꯥꯝ
ꯃꯥꯅꯤ ꯃꯥꯅꯤ ꯄꯩꯁꯥ ꯑꯗꯨꯅꯤ ꯗ
ꯃꯔꯨꯞꯄꯨ ꯌꯥꯝ ꯐꯕ ꯕꯤꯖꯤꯅꯦꯁ ꯑꯅꯧꯕ ꯁꯦꯟꯗꯥꯟ ꯂꯝꯕꯤ ꯑꯅꯧꯕ ꯑꯃ ꯍꯧꯗꯣꯛꯅꯦꯕ ꯃꯔꯨꯞꯄꯨ ꯐꯔꯦꯅꯦ ꯀꯩꯅꯣ ꯑꯩꯗꯤ ꯅꯍꯥꯟꯗꯨ ꯈꯪꯍꯧꯗ꯭ꯔꯦ ꯃꯔꯨꯞ ꯑꯗꯨꯗꯤ ꯁꯥꯟꯗꯣꯡꯗꯤ ꯐꯖꯅ ꯂꯩꯔꯝ
ꯃꯥꯥꯅꯦ ꯏꯇꯥꯎ ꯍꯌꯦꯡ ꯆꯥꯎꯅ ꯀꯩꯀꯩ ꯌꯦꯡꯉꯒꯩ ꯆꯥꯅꯤꯡꯉꯁꯤ ꯇ ꯑꯗꯨꯝ ꯀꯩꯅꯣꯝ ꯇꯧ ꯍꯥꯏꯕꯤꯔꯣ ꯑꯗꯨꯝ ꯑꯗꯨꯝ ꯂꯥꯛꯁꯤꯔꯗꯣꯅꯦ ꯀꯩꯅꯣ ꯇꯧꯕ ꯑꯗꯣ ꯏꯇꯥꯎ ꯏꯇꯥꯎ ꯍꯥꯏꯁꯦ ꯀꯩ ꯀꯩ ꯍꯣꯠꯅꯔꯤꯅꯣ ꯊꯕꯛꯄꯣ
ꯏꯇꯥꯎ ꯑꯩꯒꯤꯗꯤ ꯗꯨꯀꯥꯟ ꯑꯃ ꯐꯝꯕꯗꯨꯅꯤꯗ ꯏꯇꯥꯎ ꯗꯨꯀꯥꯟꯁꯤ ꯕꯖꯥꯔꯗ ꯑꯣꯏꯕꯅ ꯑꯗꯨꯝ ꯑꯩꯈꯣꯏ ꯀꯂꯥꯃꯥꯟ ꯋꯣꯏ ꯀꯩ ꯑꯣꯏ ꯍꯣꯜꯁꯦꯜ ꯊꯥꯕꯅꯦ ꯃꯔꯨꯞ ꯄꯩꯁꯥꯕꯨꯗꯤ ꯑꯗꯨꯝ ꯇꯥꯏꯦ ꯏꯔꯥꯡꯅ ꯋꯥꯈꯜ ꯂꯩꯕꯒꯤ ꯄꯣꯠ ꯆꯩ ꯄꯨꯜꯂꯛꯄ ꯌꯥꯗꯕꯒꯤꯀꯣ ꯈꯔꯕꯨꯗꯤ ꯀꯩꯅꯣ ꯇꯧꯔꯦ ꯑꯗꯨꯁꯨ
ꯍ ꯃꯥꯅ
ꯑꯗꯨꯝ ꯍꯤꯡꯅꯕ ꯌꯥꯅꯕ ꯁꯅꯖꯒꯤ ꯑꯦ
ꯄꯣꯠ ꯆꯩꯁꯦ ꯍꯧꯖꯤꯛ ꯐꯅ ꯇꯥꯡꯈ꯭ꯔꯕꯅꯤꯅꯀꯣ
ꯎꯝ
ꯄꯣꯠꯆꯩꯁꯤ ꯂꯣꯏꯅ ꯇꯥꯡꯈꯠꯂꯃꯤꯅ ꯏꯇꯔꯣ ꯍꯧꯖꯤꯛꯀꯥꯟꯁꯤꯦ ꯑꯁ ꯈꯪꯗꯦꯅꯦ ꯑꯂꯨꯁꯨ ꯇꯥꯡꯉꯦ ꯑꯗꯒꯤ ꯊ ꯆꯥꯅ ꯊꯛꯅꯕ ꯏꯟꯁꯥꯡꯅ ꯐꯄꯤꯤꯗꯒꯤ ꯑꯁ ꯂꯥꯏꯅ ꯇꯥꯡꯗꯕ ꯂꯩꯇ꯭ꯔꯦꯗ ꯍꯥꯎꯗꯒꯤ ꯊꯨꯝꯗꯒꯤꯀꯣ ꯑꯩ ꯇꯥꯡꯉꯃꯤꯅ ꯄꯣꯁꯤ ꯄꯁꯤ ꯎꯝ ꯍꯅꯒ ꯍꯅꯒꯨꯝ ꯃꯅꯦꯗꯔꯛꯣꯏꯁꯤ
ꯎꯝ ꯎꯝ ꯐꯪꯗꯦ ꯃꯌꯥꯝ ꯃꯔꯗꯁꯨ ꯑꯗꯨ ꯐꯩ ꯇꯥꯡꯍꯜꯂꯛꯄꯅꯤꯅ ꯄꯩꯁꯥꯁꯤꯗꯤ ꯍꯥꯏꯗꯤ ꯁꯣꯝꯅ ꯑꯩꯈꯣꯏꯒꯤ ꯃꯤꯦ ꯑꯩꯈꯣꯏ ꯌꯥꯝꯁꯦ ꯑꯩꯈꯣꯏ ꯃꯁꯦ ꯁꯨꯝ ꯌꯥꯏ ꯋꯥꯏ ꯄꯩꯁꯥꯗꯀꯣ ꯐꯪꯗ꯭ꯔꯦ ꯍꯥꯏꯅ ꯇꯥꯡꯈꯠ ꯎ ꯇꯧꯅꯔꯤꯅꯦꯦ ꯃꯤꯈꯣꯏꯁꯦ ꯐ ꯇꯧꯋꯤꯀꯣ ꯑꯩꯕꯨꯗꯤ ꯀꯌꯥ ꯇꯧꯗꯕꯤ ꯇꯧꯅꯕꯗ ꯑꯩꯁꯨ ꯁꯥꯎꯅꯤꯡꯗꯅ ꯑꯩꯅ ꯑꯃꯣꯡꯛ ꯄꯣꯛꯍ ꯑꯗꯨꯝꯊꯣꯛꯄꯅꯦ ꯑꯗꯨꯒ ꯑꯩꯉꯣꯟꯗ ꯃꯤ ꯃꯔꯤ ꯆꯪ ꯆꯪ ꯂꯧꯔꯛꯄꯅꯦ ꯍꯥꯏꯕ ꯑꯩꯅ ꯃꯣꯏ ꯃꯣꯏꯅꯤꯔꯤ ꯄꯩꯁꯥ ꯇꯥ ꯇꯥꯔꯤꯡꯕ ꯍꯥꯏꯗꯤ ꯃꯣꯏꯅ ꯈꯇꯪ ꯇꯧꯔꯒ ꯄꯣꯠ ꯐꯪꯗ꯭ꯔꯦ ꯈꯣꯠꯇ꯭ꯔꯦ ꯌꯥꯝ ꯌꯥꯥꯡ ꯂꯕꯗꯣ
ꯍꯝ
ꯑꯗꯨ ꯑꯩ ꯁꯕꯜ
ꯎꯝ ꯍꯣꯏꯗꯤ ꯃꯔꯨꯞ ꯑꯩꯗꯤ ꯏꯇꯥꯎꯕ ꯀꯩꯅꯣ ꯇꯧꯕ꯭ꯔꯥ ꯗꯨꯀꯥꯟꯗꯨ ꯑꯉꯥꯡ ꯀꯩꯀꯩ ꯑꯗꯨꯝ ꯊꯝꯃꯕ ꯅꯠꯇ꯭ꯔꯣ ꯀꯩꯅꯣ ꯇꯧꯕꯒꯤ ꯁꯤꯟꯅꯕꯒꯤ ꯍꯥꯏꯇꯥꯔꯦ
ꯑꯁꯇꯥꯎ ꯊꯝꯗꯔꯤ ꯉꯝꯗꯔꯤ ꯍꯥꯟꯅꯗꯤꯀꯣ ꯏꯁꯥ ꯈꯔ ꯀꯜꯂꯤꯉꯩ ꯑꯗꯨ ꯌꯨꯝꯒꯤ ꯊꯕꯛ ꯈꯔ ꯌꯥꯝ ꯆꯦꯟꯗ꯭ꯔꯤꯉꯩꯗꯗꯤ ꯏꯁꯥꯅ ꯑꯗꯨꯝ ꯉꯝꯃꯥꯏ ꯍꯣꯠꯅꯔꯝꯕ ꯍꯧꯖꯤꯛꯇꯤ ꯉꯝꯗ꯭ꯔꯦ ꯇꯧꯈꯩ ꯇ ꯆꯥꯎꯈꯠꯂꯛꯄ ꯑ ꯗꯣꯛꯥꯟꯁꯨ ꯑ ꯀꯃꯣꯁ ꯑꯅꯤ ꯊꯝꯃꯦ ꯑꯩꯗꯤ ꯁꯣꯝꯗ ꯌꯨꯝꯒꯤ ꯑꯉꯥꯡꯁꯨ ꯁꯦꯅꯗꯣ ꯀꯩ ꯇꯧꯗꯔꯥ ꯇꯨꯝꯒꯤ ꯊꯕꯛ ꯇꯧꯔꯦꯀꯣ ꯃꯣꯏꯗ ꯑꯩꯅ ꯈꯔ ꯊꯥꯖꯕ ꯂꯩꯀꯥꯏꯒꯤ ꯉꯥꯡ ꯑꯃꯅꯤ ꯊꯝꯃꯦ ꯑꯗꯨꯒ ꯌꯥꯅ ꯌꯥꯅꯣ ꯃꯣꯏ ꯆꯦ ꯃꯣꯏꯁꯨ ꯄꯩꯁꯥ ꯅꯨꯡꯁꯥ ꯐꯪꯉꯒ ꯌꯨꯝꯒꯤ ꯁꯤꯕꯥ ꯇꯧꯅ ꯀꯣ ꯑꯩꯁꯨ ꯑꯩꯁꯨ ꯆꯈꯠ ꯃꯣꯏꯁꯨ ꯁꯍꯛ ꯏꯃꯥꯟ ꯇꯔꯔ
ꯎꯝ ꯇ ꯑꯗꯨꯅꯤ ꯇ ꯑꯣꯏꯁꯨ ꯍꯅ ꯄꯨꯗꯤ ꯑꯩꯅ ꯌꯦꯟꯗ ꯑꯣꯏꯅ ꯈꯔ ꯇꯧꯔꯒꯦ ꯃꯊꯪ ꯑꯩꯈꯣꯏ ꯌꯦꯟ ꯈꯔ ꯆꯥꯎꯈꯠꯂꯛꯀꯥꯟꯗꯀꯣ ꯈꯤꯇꯪ ꯑꯦꯔꯤꯌꯥꯁꯤ ꯈꯤꯇꯪ ꯆꯥꯎꯊꯣꯛꯑꯒ ꯑꯩꯈꯣꯏꯒꯤ ꯂꯝꯗꯣ ꯑꯗꯨꯒ ꯑꯉꯥꯡ ꯑꯃꯅꯤ ꯍꯥꯏꯇꯥꯔꯦ ꯑꯅꯤꯒꯨꯝꯕ ꯍꯥꯏꯇꯥꯔꯦꯩ ꯀꯟꯕꯣꯏ ꯅꯍꯥꯟꯅ ꯍꯥꯏꯇꯥꯔꯦ
ꯎꯝ ꯎꯝ
ꯊ ꯁ ꯏꯇꯥꯎ ꯑꯗꯨ ꯏꯇꯥꯎ ꯑꯉꯥꯡ ꯑꯩꯈꯣꯏ ꯏꯇꯥꯎꯅ ꯈꯤꯇꯪ ꯊꯥꯖꯕ ꯑꯉꯥꯡ ꯍꯥꯏꯇꯥꯔꯦꯇꯥꯎ ꯂꯩꯀꯥꯏꯗꯗꯤ ꯑ ꯌꯥꯡꯎ ꯃꯥꯥꯏ ꯇ ꯁꯥ ꯄꯨꯝꯃꯅꯥꯈꯁ ꯆꯥꯅꯤꯡꯕ ꯈꯣꯠꯅꯤꯡꯕ ꯂꯩꯗꯅ ꯑꯗꯨꯕꯨ ꯑꯗꯨꯝ ꯍꯥꯏꯕꯤꯔꯛꯑꯣꯕ ꯑꯩꯗꯥꯎ ꯑꯉꯥꯡ ꯑꯅꯤꯗꯪ ꯄꯥꯅꯦ ꯑ ꯋꯥꯄꯔꯤ ꯋꯥꯂꯤꯁ ꯍ ꯌꯦꯟꯕꯦ ꯇ ꯍꯒ ꯍꯥꯏꯇꯥꯔꯦ
ꯑꯦꯛꯁꯄꯤꯔꯤꯦꯟꯁꯗꯨ ꯍꯥꯏꯐꯠ ꯇꯧ ꯊꯥ
ꯌꯦꯡꯅꯔꯀꯣ ꯁꯨꯃꯥꯏꯅ ꯇꯧꯔꯒ ꯍꯥꯏꯔꯛꯀꯦꯗ ꯍꯪ ꯆꯁꯤꯡ
ꯑꯗꯨ ꯑꯣꯏꯅꯔꯗꯤ ꯑꯁ ꯑꯩꯈꯣꯏ ꯁꯨꯝꯅ ꯑꯉꯥꯡ ꯃꯤ ꯊꯕꯛ ꯁꯨꯅꯤꯡꯕ ꯊꯕꯛ ꯁ ꯁꯨꯈꯤꯦꯗ ꯍꯥꯏꯕ ꯏꯇꯥꯎꯅꯕ ꯄꯩꯁꯥ ꯈꯔ ꯐꯖꯅ ꯄꯤꯕꯤꯅꯤ ꯍꯥꯏꯁꯤꯦ
ꯎꯝ ꯎꯝ ꯃꯅꯤ ꯃꯅꯤ ꯏꯇꯥꯎ ꯏꯇꯥꯎꯁꯤ ꯄꯤꯗꯣꯏꯅꯦ ꯑꯗꯨ ꯄꯩꯁꯥꯒꯤꯗꯤꯀꯣ ꯍꯥꯏꯗꯤ ꯍꯣꯏꯗꯤ ꯌꯦꯟꯁꯨ ꯇꯥꯡꯉ ꯃꯤꯅꯀꯣ ꯃꯃꯜꯁꯦ ꯑꯗꯨꯝ ꯁꯤꯀꯅꯤꯕ ꯑꯗꯨꯝ ꯍꯥꯏ ꯇꯔꯦꯠ ꯑꯗꯨꯝ ꯌꯦꯟꯁꯦ ꯑꯗꯨꯝ ꯆꯠꯄꯅꯤꯅ ꯍꯧꯖꯤꯣꯏꯁꯦ ꯑꯗꯨ ꯍꯥꯏꯗꯤ ꯅꯥꯗꯅ ꯐꯖꯅ ꯁꯦꯟꯅ ꯏꯔꯦ ꯀꯨꯞꯅ ꯁꯦꯟꯅꯕꯤꯕ ꯌꯦꯟ ꯃꯁꯦ ꯄꯤꯏꯉꯩꯗꯒꯤ ꯃꯆꯤꯟꯖꯥꯛ ꯀꯩꯀꯩꯁ ꯐꯖꯅ ꯖꯔꯒ ꯍꯥꯏꯇꯥꯔꯦ ꯃꯣꯏꯒꯤ ꯇꯧꯐꯝ ꯊꯣꯛꯄ ꯃꯊꯧ ꯑꯁꯤ ꯑꯁꯤ ꯐꯖꯅ ꯇꯧꯍꯟꯕ ꯍꯥꯏꯇꯥꯔꯦ ꯑꯗꯨꯨꯃꯥꯏꯅ ꯇꯧꯕ ꯊꯝꯕ ꯑꯃ ꯆꯪꯉꯦ ꯑꯩꯈꯣꯏꯁꯦ ꯑꯗꯨꯅ
ꯂꯣꯏꯅꯤ ꯀꯃꯝ ꯀꯥꯏꯅ ꯇꯧꯅꯤ ꯃꯌꯥꯝ ꯑꯃ ꯊꯣꯛꯑꯅꯤꯀꯣ
ꯃꯥꯟ ꯃꯥꯅꯦ ꯑꯗꯒꯤ ꯃꯣꯏ ꯃꯈꯣꯏ ꯃꯇꯝ ꯃꯇꯝꯒꯤ ꯑꯩꯈꯣꯏ ꯆꯠꯅꯕꯤꯒꯤ ꯑꯩꯈꯣꯏ ꯌꯦꯡꯉꯦ ꯍꯥꯏꯇꯥꯥꯔꯦꯅꯦ ꯃꯣꯏ ꯆꯤꯟꯖꯥꯛꯈꯩꯁꯦ ꯇꯗꯅ ꯀ ꯇꯧꯔꯒ ꯃꯈꯟ ꯃꯈꯟ ꯆꯥꯎꯅꯕ ꯍꯥꯏꯇꯥꯔꯦ ꯄꯤꯆꯦꯖꯒ ꯂꯣꯏꯅ ꯁꯦꯕꯥ ꯇꯧꯔꯒ ꯍꯧꯖꯤꯛꯡ ꯇꯧꯔꯤ ꯍꯥꯏꯇꯥꯔꯦ ꯏꯇꯣ
ꯃꯅꯤ ꯑꯗꯨꯅꯤ ꯏꯁꯥ ꯏꯁꯥꯒꯤꯇ ꯋꯥꯔꯤꯔꯤꯕꯕꯀꯣ ꯏꯁꯥ ꯏꯁꯥꯒꯤ ꯑꯣꯄꯛ ꯏꯪꯈꯥꯡ ꯑꯗꯨꯗ ꯍ ꯑꯗꯨ ꯅꯃꯔꯒ ꯀꯣꯏ ꯊꯣꯛ ꯆꯠꯨꯁꯤꯗꯅ
ꯌꯥꯏ ꯌꯥꯏ ꯇꯧ ꯌꯥꯏ ꯑꯗꯨꯅꯤ ꯇꯧ ꯅꯣꯡꯃ ꯀꯣꯏꯊꯣꯛꯎꯁꯤ ꯀꯩꯗꯧꯅꯤꯒꯦꯅ ꯁꯨꯝ ꯇꯧ ꯂꯩ ꯌꯥꯕꯣ
ꯑꯩꯁ ꯅꯪ ꯑꯣꯏꯔꯣ ꯑꯩ ꯑꯩꯁꯨ ꯗꯨꯀꯥꯟ ꯑꯗꯨ ꯂꯩꯕꯗꯨ ꯇꯜꯂꯦꯕ ꯅꯣꯡꯀꯥꯟꯗ ꯀꯣꯏꯊꯣꯛꯄ ꯌꯥꯏ ꯅꯗ
ꯐꯣꯟꯅꯦꯕꯕꯦ ꯣ ꯑ ꯁꯤꯉ ꯈꯤꯇꯪ ꯂꯩꯜꯂꯝꯃꯒ
ꯎꯝ ꯑꯥ ꯑꯃ ꯀꯩ ꯑꯃꯈꯥꯎ ꯍꯥꯏꯐꯦꯠ ꯊꯝꯕ ꯏꯇꯥꯎ ꯏꯅꯥꯎ ꯄꯥꯎꯁꯨ ꯀꯩꯁꯨ ꯍꯥꯏꯦꯐꯠ ꯊꯝꯃꯝꯃꯗꯤ ꯌꯥꯏꯗꯅ ꯋꯥꯔꯤ ꯐꯥꯎꯕ ꯑꯩꯈꯣꯏ ꯃꯅꯥꯛꯇ ꯏꯇꯥꯎ ꯀꯩꯅꯣ ꯑꯃ ꯂꯩ ꯂꯝ ꯑ ꯈꯔꯤ ꯍꯥꯏ꯭ꯔꯣ ꯑꯩꯈꯣꯏꯒꯤ ꯃꯌꯥꯝ ꯌꯦꯡ ꯄꯥꯛ ꯑꯃ ꯂꯩꯕ ꯐꯖꯕ
ꯑꯥ
ꯆꯥꯛ ꯏꯁꯤꯡ ꯆꯥꯕ ꯌꯥꯕꯀꯣ
ꯑꯣ ꯌꯥꯝ ꯐꯩꯅꯦ ꯑꯗꯨꯗꯤ
ꯍꯣꯏ ꯑꯩꯈꯣꯏꯅ ꯆꯥꯛ ꯏꯁꯤꯡ ꯑꯗꯨꯝ ꯊꯣꯡꯉꯒ ꯆꯥꯎꯋ ꯃꯣꯏꯅ ꯄꯣꯂꯤꯛꯄꯣ ꯊꯝꯃꯅꯤ ꯀꯩꯀꯩ ꯊꯝꯃꯅꯤ ꯑꯗꯣ ꯑꯩꯈꯣꯏꯅ ꯄꯨ ꯆꯥꯗꯕꯤꯗꯣ
ꯋꯥ ꯑꯗꯨꯗ ꯆꯂꯁꯤ ꯅꯣꯡꯃ ꯍꯦ
ꯏꯇꯥꯎꯍ ꯏꯃꯨꯡ ꯑꯉꯥꯡꯁꯤꯡꯗ ꯄꯨꯔꯛꯑꯣ ꯑꯩꯁꯨ ꯑꯉꯥꯡꯁꯤꯡ ꯄꯨꯔꯛꯀꯦ ꯑꯗꯨꯒ ꯁꯝ ꯆꯥꯛ ꯆꯔꯥ ꯆꯥꯏꯗꯅ
ꯑ
ꯑꯗꯨꯅ ꯐꯠꯇ꯭ꯔꯩꯗꯥꯎ
ꯐꯩ ꯐꯩ ꯏꯇꯥꯎ ꯌꯥꯝ ꯐꯩ ꯑꯗꯨꯅ ꯏꯇꯥꯎ ꯑꯗꯨꯅꯤ ꯑꯩꯒꯤ ꯏꯇꯥꯎ ꯑꯩꯒꯤ ꯒꯥꯔꯤ ꯑꯃ ꯂꯧꯕꯗꯤ ꯀꯨꯏꯗꯦ ꯊꯥꯃꯨꯛꯇꯤ ꯐꯥꯔꯦ ꯍꯥꯏꯇꯥꯔꯦ ꯚꯦꯟ ꯑꯃ ꯂꯧꯔꯦꯕꯀꯣ ꯑ ꯑ ꯑꯗꯨꯗ ꯆꯂꯁꯦ
ꯌꯥꯏ ꯌꯥꯏꯗ ꯥꯎꯒ ꯑꯜ ꯍꯦꯒꯇꯥꯦ ꯌꯦꯟ ꯂꯣꯏꯕꯗ ꯉꯥꯏꯔꯦ ꯏꯇꯥꯎꯔꯤ ꯄꯨꯔꯥ
ꯑꯁ ꯁꯦꯟꯁꯤ ꯏꯇꯥꯎ ꯁꯨꯝ ꯍꯥꯟꯅꯗꯒꯤ ꯁꯨꯝ ꯇꯨꯡꯁꯤꯟꯖꯕ ꯍꯥꯏꯔꯦ ꯇꯔꯦꯅꯦ ꯍꯥ ꯅꯒꯤ ꯃꯥꯟ ꯇꯨꯡꯂꯒ ꯇꯇꯦ ꯑꯕ ꯇꯧꯅꯦ ꯅꯥꯏ ꯇ ꯍꯥꯏꯗꯤ ꯑꯅꯥ ꯑꯌꯦꯛ ꯌꯥꯎꯔꯀꯥꯟꯗ ꯃꯤꯗ ꯑꯃꯨꯛ ꯍꯥꯏꯗꯤ ꯒꯥꯔꯤꯒꯤ ꯑꯃꯨꯛ ꯍꯥꯏꯕꯁꯤ ꯁꯤ ꯅꯨꯡꯉꯥꯏꯇꯦꯗꯅ ꯆꯥꯒꯦ ꯑꯃꯨꯛ ꯂꯩꯖꯔꯗꯤ ꯑꯦ ꯑꯊꯨ ꯑꯊꯥꯗ ꯑꯗꯨꯝ ꯅꯪꯉꯦꯕ ꯂꯥꯝꯅ ꯆꯠꯄ ꯀꯩ ꯇꯧꯕ ꯍꯥꯏꯇꯥꯔꯦ ꯑꯗꯨ
ꯎꯝ
ꯐꯩꯅꯦ ꯏꯇꯥꯎ ꯏꯇꯅ ꯑꯩꯈꯣꯏ ꯃꯈꯩ ꯆꯥꯎꯈꯠꯃꯤꯟꯅꯔꯒ ꯅꯨꯡꯉꯥꯏꯃꯤꯟꯅ
ꯃꯥ ꯃꯥꯅꯤ ꯁꯣꯈꯠ ꯇꯅꯤꯅꯨꯡꯥꯏ ꯇꯎ ꯄꯩꯁꯥ ꯆꯠꯂꯁꯨ ꯀꯩꯇꯣ ꯅꯪ ꯍꯥꯏꯔꯛꯑꯣ ꯏꯇꯣ ꯑꯩꯅ ꯍꯥꯡꯉꯅꯤꯀꯣ ꯆꯥꯦꯒ ꯒꯤꯋꯥꯔ ꯃꯥꯥꯏ ꯀꯦ ꯀꯅ ꯇꯅꯁꯦꯕ
ꯏꯇꯎꯒꯤ ꯆꯥꯛꯇꯤ ꯊꯣꯡꯈꯣ ꯀꯃꯥꯏꯅ ꯇꯧꯦ
ꯂꯣꯏꯔꯦ ꯆꯥꯛ ꯂꯣꯏꯔꯦ ꯏꯟꯁꯥꯡꯁꯨ ꯂꯣꯏꯁꯤꯜꯂꯛꯦꯗꯣ ꯆꯥꯗꯨꯗ ꯉꯥꯏꯔꯦ ꯍꯥꯏꯇꯥꯔꯦꯅꯦ ꯍꯥꯏꯗ ꯄꯨꯡꯁꯤ ꯅꯍꯥꯟꯋꯥꯩ ꯑꯗꯨꯝ ꯄꯨꯡ ꯀꯩꯅꯣꯝꯗ ꯆꯥꯕꯅꯦꯕ ꯄꯨꯡ ꯅꯤꯄꯥꯟ ꯍꯥꯏꯇꯥꯔꯦ ꯄꯨꯡ ꯅꯤꯄꯥꯟ ꯁ꯭ꯋꯥꯏꯅ ꯌꯥꯝ ꯆꯥꯕꯅꯦꯕ ꯅꯨꯡꯇꯤꯒꯤ ꯇꯥꯟꯗꯥ ꯑꯗꯨꯅꯦ ꯆꯥꯗ꯭ꯔꯤꯅꯦ ꯍꯧꯖꯤꯛ ꯑꯗꯨꯟꯅ ꯆꯥꯕꯒꯤ ꯍꯦꯕꯤꯠ ꯑꯃ ꯂꯩꯇ꯭ꯔꯕꯅꯤꯅ
ꯃꯥꯅꯤ ꯋꯥꯅꯤ ꯃꯇꯝ ꯆꯥꯅ ꯆꯥꯕ ꯇꯖꯅ ꯃꯕꯨ ꯇ ꯐ ꯄꯔ ꯇꯨꯝꯕꯥ ꯇꯔꯝ
ꯑꯁ ꯎꯝ ꯍꯥꯏꯌꯨ ꯍꯥꯏ ꯇ
ꯑꯩꯈꯣꯏ ꯏꯃꯥꯟꯅꯕꯁꯤꯡ ꯍꯥꯟꯅꯗꯤ ꯑꯩꯈꯣꯏꯒꯤ ꯍꯥꯏ ꯑꯩꯈꯣꯏꯒꯤ ꯏꯃꯥꯟꯅꯕ ꯄꯨꯟ ꯀꯥꯃꯤꯟꯅꯕ ꯏꯃꯥꯟꯅꯁꯤꯡꯕꯨ ꯄꯨꯟ ꯄꯨꯜꯗꯨ ꯀꯃꯥꯏꯅ ꯇꯧꯔꯤꯒꯦ
ꯑꯁ ꯄꯨꯟꯈꯤꯗ꯭ꯔꯦꯗ ꯀꯨꯏꯔꯦꯗ ꯄꯨꯟꯈꯤꯗꯕ ꯍꯥꯥ ꯃꯅꯤ ꯃꯉ ꯐꯥꯔꯦꯗ ꯄꯨꯗ ꯀꯩꯅꯣ ꯅꯗꯤ ꯄꯅ ꯐ ꯄꯨꯜ ꯑꯃꯅꯤ ꯍꯧꯖꯤꯛꯇꯤ ꯃꯥꯒꯤ ꯃꯥꯒꯤ ꯃꯊꯧ ꯑꯃꯝ ꯇꯧꯈ꯭ꯔꯕꯅꯤꯅ ꯄ ꯊꯤꯥꯎꯤꯔꯦ ꯊꯕꯛ ꯑꯃ ꯆꯠꯅꯈ꯭ꯔꯕꯅꯀꯣ
ꯃꯅꯤ ꯃꯅꯤ
ꯂꯥꯝꯅꯒꯔꯦ ꯍꯥꯏꯇꯥꯔꯦ ꯑꯗꯨ ꯀꯩꯁꯨ ꯀꯥꯏꯗꯦ ꯑꯩ ꯅꯣꯡꯃ ꯐꯖꯅ ꯋꯥꯔꯤ ꯁꯥꯟꯅꯒ ꯑꯃꯨꯛ ꯄꯨꯟꯁꯤ ꯍꯥꯏꯇꯥꯔꯦ
ꯃꯅꯤ ꯃꯅꯤ ꯇꯄꯨꯨꯝ ꯆꯦꯗꯗ
ꯎꯃꯝ ꯍꯨꯛ
ꯐꯔꯦ ꯐꯔꯦ ꯏꯇꯥꯎ ꯍꯌꯦꯡ ꯅꯣꯡꯃ ꯑꯩꯈꯣꯏ ꯃꯈꯩ ꯄꯨꯜꯂꯁꯤ ꯅꯣꯡꯃ ꯑꯃ ꯑꯗꯨꯒꯤ ꯑꯉꯥꯡꯁꯤꯡ ꯌꯥꯥꯎꯁꯨ ꯑꯃꯨꯛ ꯄꯨꯜꯂꯁꯤ
ꯍꯣꯏ ꯍꯣꯏ
ꯏꯇꯥꯎꯁꯨ ꯆꯥꯛ ꯏꯁꯤꯡ ꯆꯥ ꯊꯣꯡꯉꯥꯏ ꯏꯦꯟ ꯂꯥꯡꯃꯨꯛ ꯇꯧꯕꯔꯣ ꯎꯝ ꯐꯔꯦ ꯐꯔꯦ ꯏꯇꯥꯎ ꯊꯝꯃꯒꯦꯀꯣ ꯑꯗꯨꯗꯤ